ꯍꯜꯂꯣ ꯍꯜꯂꯣ ꯇꯥꯕ꯭ꯔꯣ
ꯌꯦꯁ ꯇꯥꯏ ꯇꯥꯏ
ꯑꯣ ꯇꯥꯔꯦ ꯇꯥꯔꯦ ꯑꯩꯁꯨ ꯇꯥꯔꯦ ꯑꯣ ꯁꯨꯝ ꯇꯧꯕꯅꯦꯗ ꯑꯩ ꯅꯪꯉꯣꯟꯗ ꯀꯩꯅꯣꯝꯃ ꯍꯪꯒꯦ ꯍꯥꯏꯕꯀꯣ ꯑꯁꯤ ꯑꯩ꯫ ꯁꯤꯗ ꯀꯩ ꯀꯩꯅꯣ ꯂꯩꯌꯦ ꯐꯦꯁꯋꯥꯁ ꯀꯩꯀꯩ ꯑꯄꯥꯝꯕ ꯌꯥꯎꯕ꯭ꯔꯥ ꯍꯪꯒꯦ ꯇꯧꯕꯅꯤꯗ꯫ ꯕꯤꯌ꯭ꯔꯗꯣꯒꯤ꯫
ꯕꯤꯌ꯭ꯔꯗꯣꯒꯦ꯫ ꯑꯗꯣ ꯑꯩꯈꯣꯏ꯫ ꯃꯥꯏ ꯊꯤꯕ ꯀꯥꯡꯕꯨꯗꯤ ꯇꯩꯔꯁꯨ ꯀꯅꯥꯒꯤꯔꯣꯅꯦ꯫
ꯌꯥꯏꯔꯦ ꯀꯥꯏꯗꯦꯗ ꯏꯁꯀ꯭ꯔꯞꯁꯨ ꯂꯩ꯫ ꯄꯤꯜꯂꯣꯐ꯫ ꯂꯩ ꯑꯅꯝꯕꯗꯤ ꯕꯤꯌ꯭ꯔꯗꯣꯗꯤ ꯅꯨꯄꯥꯒꯤꯅꯤꯅ ꯀꯣ꯫
ꯑꯥ ꯑꯥ꯫
ꯑꯗꯨꯒ ꯁꯝꯅ ꯇꯩꯒꯗꯕꯁꯨ ꯋꯦꯛꯁ꯫ ꯀꯨꯝꯕ ꯂꯩ ꯀ꯭ꯂꯦꯒꯨꯝꯕ ꯂꯩ ꯄꯔꯐ꯭ꯌꯨꯝꯁꯨ ꯂꯩ꯫
ꯅꯪꯗꯤ ꯀꯩ ꯁꯤꯖꯤꯟꯅꯕ꯭ꯔ ꯁꯝꯅ꯫
ꯑꯩꯗꯤ ꯋꯦꯛꯁ ꯄꯥꯏ꯫
ꯑꯣ ꯀ꯭ꯂꯦꯗꯤ ꯀꯃꯥꯏꯅ ꯇꯧꯕ꯭ꯔꯥ ꯁꯤꯖꯤꯟꯅꯈ꯭ꯔꯕꯣ꯫
ꯀ꯭ꯂꯦꯗꯤ ꯑꯩ ꯄꯥꯏꯗꯤ ꯄꯥꯏꯗ꯭ꯔꯤ꯫
ꯑꯆꯥꯥ꯫ ꯎꯝ꯫
ꯀ꯭ꯂꯦ ꯂꯩ ꯄꯔꯐꯤꯌꯨꯝꯁꯨ ꯂꯩꯀꯣ ꯄꯔꯐꯤꯌꯨꯝ ꯃꯈꯜ ꯑꯍꯨꯝ ꯃꯔꯤ ꯃꯉꯥ ꯂꯩ꯫
ꯑꯠꯆꯥ ꯑꯗꯨ ꯑꯗꯨꯗꯣ ꯅꯪꯒꯤ ꯊꯕꯛꯒꯤꯔꯣ꯫ ꯑꯣ ꯑꯣꯂꯤꯕꯤꯌꯥꯒꯤ ꯔꯣ ꯑꯗꯣ꯫
ꯅꯠꯇꯦꯗ ꯃꯥꯒꯤ ꯅꯠꯇꯦꯗ ꯑꯩ ꯑꯗꯨꯝ ꯆꯠꯄꯀꯣ꯫ ꯑꯗꯨꯝ ꯆꯠꯂꯒ ꯑꯩꯈꯣꯏꯅ ꯑꯗꯨꯝ ꯀꯩꯅꯣ ꯇꯧꯕꯅꯤꯗ꯫
ꯑꯩꯈꯣꯏ ꯄ꯭ꯔꯣꯃꯣꯁꯟ ꯗꯨꯀꯥꯟꯒꯨꯝꯕꯗ ꯄ꯭ꯔꯣꯃꯣꯁꯟ ꯆꯠꯄ꯭ꯔꯕ꯫
ꯃꯥꯅꯦ ꯍꯣꯏ ꯑꯗꯨꯝ ꯆꯠꯂꯒ ꯑꯩꯈꯣꯏ ꯃꯣꯏꯒꯤ ꯂꯩꯕ꯭ꯔꯥ ꯂꯩꯇ꯫ ꯂꯩꯇꯕ꯭ꯔ꯫ ꯂꯩꯇ꯭ꯔꯗꯤ ꯁꯤ ꯍꯥꯞꯀꯦ ꯁꯨꯃꯥꯏ ꯇꯧꯒꯦ꯫ ꯍꯥꯏꯅꯤꯅ꯫ ꯇꯧꯔꯥꯒ ꯑꯩꯈꯣꯏꯅ ꯑꯗꯨꯝ
ꯇꯔꯤꯛ ꯑꯃ ꯑꯅꯤꯗ ꯈꯨꯟ ꯈꯨꯟ ꯆꯠꯄ ꯌꯥꯔꯦꯅꯦ꯫
ꯃꯥꯅꯤ ꯃꯥꯅꯤ ꯌꯥꯏꯌꯥꯢ꯫
ꯑꯁ ꯅꯪꯒꯤꯗꯣ ꯅꯪ ꯀꯌꯥ ꯀꯌꯥꯗꯤ ꯗꯤꯁꯀꯥꯎꯟ ꯂꯩꯕ꯭ꯔꯥ ꯅꯪ ꯑꯩ ꯁꯨꯝ ꯗꯤꯁꯀꯥꯎꯟꯗꯤ ꯎꯑꯦꯕꯀꯣ꯫ ꯀꯌꯥ ꯀꯌꯥꯗꯤ ꯗꯤꯁꯀꯥꯎꯟ ꯂꯩꯕ ꯅꯪꯒꯤꯗꯣ꯫
ꯑꯗꯨꯗꯣ ꯇꯨꯁꯚꯦꯟꯇꯤ ꯐꯥꯏꯚꯇꯒꯤ ꯁꯤ ꯕꯤꯌ꯭ꯔꯗꯣꯒꯤꯁꯦ ꯑꯅꯝꯕꯗꯤ ꯑꯣꯟꯂꯥꯏꯟꯗꯗꯤꯀꯣ ꯃꯃꯟꯁꯦ ꯌꯥꯝ ꯌꯥꯝ ꯍꯣꯡꯕ ꯈꯪꯕ꯭ꯔꯥ ꯑꯗꯨꯒꯤ꯫ ꯇꯜꯂꯤꯅꯦ꯫ ꯗꯨꯀꯥꯟ ꯑꯇꯩꯒꯤꯗꯁꯨ ꯆꯪꯕ ꯀꯥꯟꯗꯁꯨ ꯀꯣ ꯁꯤꯗꯤ ꯑꯣꯐꯔꯁ ꯃꯌꯥꯝ ꯁꯨꯃꯥꯏꯅ ꯇꯧꯕꯦꯅ ꯍꯥꯟꯅ ꯍꯥꯏꯕꯒꯤ
ꯑꯣꯀꯦ ꯍꯥꯏꯕꯗꯤ ꯃꯃꯜ ꯑꯦꯝ ꯑꯥꯔ ꯄꯤꯗꯤ ꯀꯌꯥ ꯀꯌꯥꯗ ꯂꯩꯕ
ꯑꯦꯝ ꯑꯔꯄꯤꯗꯤ ꯍꯧꯖꯤꯛ ꯍꯦꯛꯒꯠꯂꯦꯗꯣ ꯇꯨ ꯁꯚꯦꯟꯇ ꯐꯥꯏꯚ ꯂꯩꯌꯦ ꯑꯗꯨꯗꯤ ꯑꯗꯨꯝ ꯐꯤꯐꯇꯤꯟ ꯄꯥꯔꯁꯦꯟ ꯁꯨꯃꯥꯏꯅ ꯂꯩꯒꯅꯤ
ꯑꯣ ꯁꯤꯛꯏꯇꯤꯟ ꯄꯥꯔꯁꯦꯟ ꯑꯣꯏꯗꯤ ꯀꯌꯥꯗꯦ ꯇꯨ ꯁꯤꯛꯁꯇꯤ ꯇꯨ ꯁꯤꯛꯁꯇꯤ ꯇꯨ ꯁꯤꯛꯁꯇꯤꯒꯨꯝꯕ
ꯑꯣ ꯑꯗꯨꯃꯥꯏꯅ ꯑꯣꯏꯒ꯭ꯔꯥ
ꯑꯣ ꯑꯠꯆꯥ ꯑꯆꯥ
ꯑꯩ ꯍꯣꯔꯦꯟ ꯍꯣꯠꯂꯒ ꯍꯥꯏꯕꯤꯔꯛꯀꯦ ꯄꯔꯐ꯭ꯌꯨꯝꯗꯁꯨ ꯒꯣꯠ ꯗ ꯂꯩꯔꯦ ꯋꯤꯁꯀꯤ ꯏꯁꯃꯣꯛ ꯂꯩꯔꯦ ꯕ꯭ꯂꯦꯛ ꯃꯥꯔꯁ ꯌꯥꯎꯋꯦ
ꯑꯝ
ꯐꯔ ꯌꯥꯎꯋꯦ
ꯑꯆꯥ ꯑꯠꯆꯥ ꯎꯝ ꯑꯗꯨꯗꯤ ꯅꯪ ꯑꯩꯈꯣꯏ ꯑꯩ ꯍꯣꯁꯇꯦꯜ ꯂꯩꯕ ꯃꯇꯝꯗꯣ
ꯎꯝ
ꯑꯗꯨꯗ ꯑ ꯍꯣꯁꯇꯦꯜ ꯂꯩꯕ ꯃꯇꯝꯗ ꯏꯚꯤꯅꯤꯡꯗꯒꯨꯝꯕ ꯑꯗꯨꯒꯨꯝꯕꯗ ꯅꯪ ꯄꯣꯠ ꯆꯩꯗꯣ ꯄꯨꯔꯒ ꯂꯥꯛꯑꯒ ꯌꯣꯟꯒꯦꯔꯥ ꯅꯠꯇ꯭ꯔꯗꯤ ꯎꯕꯨ ꯎꯈ꯭ꯔꯗꯤ ꯃꯤꯗꯤ ꯁꯨꯝ ꯄꯥꯝꯃꯦꯗꯅ
ꯃꯥꯅꯦ ꯃꯥꯅꯦ
ꯑꯩꯈꯣꯏꯒꯤ ꯍꯧꯖꯤꯛ ꯑꯩ ꯈꯟꯕꯗ ꯑꯦꯝ ꯌꯨ ꯑꯩꯈꯣꯏ ꯍꯣꯁꯇꯦꯜ ꯃꯅꯨꯡꯗ ꯀꯦꯝꯄꯁ ꯃꯅꯨꯡꯗ ꯁꯨꯝ ꯌꯣꯟꯕ ꯌꯥꯕꯒꯨꯝ ꯇꯧꯕꯅꯦꯕ ꯄꯣꯠ ꯆꯩ ꯃꯌꯥꯝꯁꯦ
ꯑꯗꯣ ꯅꯪ ꯑꯗꯨꯗ ꯍꯣꯁꯇꯦꯜꯗ ꯂꯩꯕꯗꯣ ꯅꯪ ꯎꯝ ꯍꯣꯁꯇꯦꯜ ꯂꯩꯔꯗꯤ ꯅꯉꯣꯟꯗ ꯑꯗꯨꯝ ꯑꯩꯅ ꯒꯦꯠ ꯃꯅꯥꯛꯇ ꯂꯥꯛꯑꯒ ꯄꯤꯔꯒ ꯅꯪ ꯑꯗꯨꯝ ꯌꯣꯜꯂꯒ ꯌꯥꯔꯣꯏꯗ꯭ꯔꯣ ꯅꯃꯥꯟꯅꯕ ꯈꯣꯏꯗ
ꯑꯩꯉꯣꯟꯗ ꯄꯩꯔꯒ ꯊꯝꯃꯗꯤ ꯔꯤꯛꯁ ꯂꯧꯕ ꯉꯝꯗꯕ ꯑꯗꯨ ꯈꯛꯇꯅꯤꯗ
ꯅꯠꯇꯦꯗ ꯑꯗꯨꯝ ꯌꯥꯝꯃꯣꯏꯗ ꯑꯅꯤ ꯑꯍꯨꯝ ꯃꯤ ꯑꯍꯨꯝ ꯐꯥꯅ ꯑꯗꯨꯝ ꯂꯧꯅꯤꯡꯕ ꯃꯤꯁꯤꯡꯗꯨꯀꯣ ꯅꯪꯁꯨ ꯅꯃꯥꯟꯅꯕ ꯑꯩꯈꯣꯏ ꯂꯩꯗꯅ ꯑꯗꯨ ꯂꯧꯅꯤꯡꯕ꯭ꯔꯥ ꯁꯨꯃꯥꯏꯅ ꯇꯧꯕ꯭ꯔꯥ ꯍꯧꯔꯒꯦ
ꯌꯦꯁ ꯌꯦꯁ
ꯑꯗꯨ ꯅꯣꯏ ꯍꯣꯁꯇꯦꯜꯗ ꯂꯩꯕ ꯍꯥꯏꯕꯁꯤꯗꯤ ꯑ ꯀ꯭ꯂꯣꯠ ꯀꯟꯗꯤꯁꯅꯔꯒꯨꯝꯕꯁꯨ ꯂꯥꯏ ꯐꯤꯔꯣꯟ ꯃꯅꯝ ꯅꯨꯡꯁꯤ ꯁꯤꯡꯉ ꯑꯗꯨꯝꯕꯁꯨ ꯂꯩꯀꯣ
ꯑꯠꯆꯥ ꯑꯠꯆꯥ ꯍꯥꯏꯗꯤ ꯐꯤ ꯁꯨꯕ ꯀꯥꯟꯗ ꯀꯠꯀꯗꯕ꯭ꯔꯥ ꯅꯠꯇ꯭ꯔꯗꯤ
ꯐꯤ ꯁꯨꯕꯗꯀꯥꯟꯗ ꯑꯩꯈꯣꯏ ꯀꯔꯤꯔꯕ꯭ꯔꯥ ꯀꯝꯐꯣꯔꯠꯀꯨꯝꯕꯗꯨꯅꯦ ꯀꯝꯐꯣꯔꯠ ꯀꯁ ꯇꯜꯗꯅꯤꯗ ꯑꯗꯨꯗꯤ ꯅꯣꯏꯗ ꯗꯔꯀꯥꯔ ꯂꯩꯔꯤꯅꯤꯅ ꯑꯗꯨꯗꯤ
ꯎꯝ ꯍꯝ ꯗꯔꯀꯥꯔ ꯂꯩꯑꯦ ꯑꯗꯨꯗꯤ ꯑ ꯀ꯭ꯔꯤꯝꯒꯨꯝꯕꯥꯗꯤ ꯀꯌꯥ ꯀꯌꯥꯗ ꯁꯨꯝ ꯑꯩꯈꯣꯏꯒꯤ ꯍꯧꯖꯤꯛ ꯃꯦꯟ ꯑꯣꯏꯅꯗꯤꯟ ꯍꯣꯏ ꯍꯣꯏ ꯁꯟꯁꯀ꯭ꯔꯤꯟꯒꯨꯝꯕꯗꯤ ꯀꯌꯥ ꯀꯌꯥꯗ ꯌꯣꯟꯕ꯭ꯔꯥ ꯀꯔꯤ ꯀꯔꯤ ꯕ꯭ꯔꯥ
ꯒꯤ ꯗ ꯂꯩꯀꯣ ꯑꯗꯨꯒ ꯃꯃꯟ ꯈꯔ ꯇꯥꯡꯕ ꯍꯥꯏꯕꯕꯨ ꯁꯦꯇꯥ ꯐꯒꯤ ꯂꯩ ꯨꯕꯤꯤꯁ ꯂꯩ
ꯑꯩꯈꯣꯏꯒꯤ ꯕ꯭ꯔꯥꯟ ꯑꯃ ꯂꯩꯅꯦ ꯐꯣꯛꯁꯇꯦꯜ ꯍꯥꯏꯕꯗꯣ
ꯑꯣ ꯇꯥꯏ ꯇꯥꯏ
ꯑꯗꯨꯗꯤ ꯂꯩꯕ꯭ꯔꯥ
ꯑꯗꯨꯗꯤ ꯂꯩꯇꯦ ꯑꯩꯈꯣꯏꯅ ꯂꯩꯕꯗꯨꯅꯦ ꯑꯩꯅ ꯅꯪꯉꯣꯟꯗ ꯍꯧꯖꯤꯛ ꯍꯥꯏꯕꯗ ꯖꯣꯏ ꯂꯩꯔꯦꯀꯣ ꯑꯗꯨꯒ ꯎ ꯁꯤ ꯀꯔꯤ ꯍꯥꯏꯕ ꯖꯣꯕꯤꯁ ꯂꯩꯔꯦ ꯑꯗꯨꯒ
ꯑꯩꯈꯣꯏ ꯑꯩꯅ ꯈꯪꯕ ꯑꯩꯅ ꯁꯨꯝ ꯇꯤꯟꯅꯔꯛꯄ ꯏꯃꯥꯟꯅꯕ ꯃꯁꯦꯟꯁꯦ ꯁꯨꯝ ꯀ꯭ꯔꯤꯝ ꯑꯣꯏꯔꯣ ꯀꯔꯤ ꯑꯣꯏꯔꯣ ꯂꯨꯄꯥ ꯆꯥꯝꯃꯉꯥꯗꯤ ꯍꯦꯟꯕꯗꯤ ꯃꯈꯣꯏ ꯄꯥꯏꯗꯦꯕꯀꯣ
ꯎꯝ ꯑꯗꯨ ꯌꯧꯗꯕꯗꯤ ꯂꯩꯗ ꯀ꯭ꯔꯤꯝ ꯑꯣꯏꯒꯦꯔꯥ ꯑꯃ ꯑꯣꯏꯒꯦꯔꯥ ꯀꯣ
ꯑꯠꯆꯥ ꯑꯠꯆꯥ
ꯂꯩꯌꯦꯗ ꯍꯧꯖꯤꯛ ꯑꯦꯁ ꯄꯤ ꯑꯦꯐ ꯐꯣꯔꯇꯤ ꯣꯏꯗ ꯑꯦꯁ ꯄꯤꯁ ꯁꯤꯛꯁꯇꯤ ꯐꯥꯎ ꯂꯩꯌꯦꯕꯀꯣ ꯑꯗꯨꯒ ꯖꯣꯕꯤꯁꯇꯅ ꯑꯦꯁ ꯄꯤ ꯑꯦꯐ ꯁꯤꯛꯁꯇꯤ ꯐꯥꯎ ꯂꯩ
ꯑꯠꯆꯥ ꯑꯠꯆꯥ ꯅꯪ ꯃꯊꯟꯗ ꯆꯠꯄ ꯅꯃꯥꯟꯅꯕ ꯑꯩꯈꯣꯏꯒ ꯄꯨꯜꯂꯒ ꯆꯠꯄ ꯊꯕꯛ ꯇꯧꯕꯁꯦ
ꯑꯩ ꯑꯗꯨꯝ ꯑꯩꯈꯣꯏ ꯏꯁꯇꯥꯐ ꯂꯩꯗ ꯑꯩꯈꯣꯏꯒꯤ
ꯑꯣꯀꯦ ꯍꯥꯏꯕꯗꯤ ꯆꯠꯃꯤꯟꯅꯕ꯭ꯔꯕ ꯑꯗꯨ ꯑ ꯑꯩꯈꯣꯏ ꯎꯝ ꯑꯆꯥ ꯑꯠꯆꯥ ꯌꯥꯏꯅꯦ ꯇꯆꯦ ꯗꯀꯥꯎꯅꯁꯤꯗ
ꯑꯣ ꯑꯗꯨ ꯈꯔ ꯌꯥꯗ꯭ꯔꯤꯅꯦ ꯁꯣꯃꯅꯇ ꯂꯩꯕꯤꯅ
ꯑꯗꯨꯗꯤ ꯑꯗꯨꯗꯤ ꯁꯨꯃꯥꯏ ꯅꯪ ꯑꯩ ꯂꯥꯛꯄ ꯀꯥꯟꯗꯀꯣ ꯅꯪ ꯀꯣꯏꯔꯛꯑꯣ
ꯌꯥꯏ ꯌꯥꯏ
ꯀꯣꯏ ꯀꯣꯏꯔꯒ ꯈꯪꯗꯦ ꯅꯨꯃꯤꯠ ꯑꯃ ꯐꯝꯁꯤꯔꯥ ꯅꯠꯇ꯭ꯔꯗꯤ ꯁꯨꯝ ꯏꯚꯤꯅꯤꯡꯒꯨꯝꯕꯗ ꯑꯩꯈꯣꯏꯁꯦ ꯁꯨꯝ ꯅꯪ ꯌꯦꯡꯉꯔꯣ ꯅꯠꯇ꯭ꯔꯗꯤ ꯑꯩꯈꯣꯏ꯭ꯔꯤꯟ ꯄ꯭ꯔꯤꯟ ꯇꯧꯔꯒ ꯆꯦꯒꯨꯝꯕ ꯅꯞꯄ ꯌꯥꯏꯗꯅ ꯍꯣꯁꯇꯜ ꯍꯣꯁꯇꯜꯗ ꯆꯪꯉꯒ
ꯌꯥ ꯌꯥ ꯃꯥꯒꯤꯦ ꯀꯩꯅꯣ ꯂꯩ ꯀꯠꯂꯄꯔꯦ
ꯑꯣ ꯑꯗꯨꯅꯦ ꯑꯦ ꯀꯦꯇꯂꯣꯛ ꯅꯠꯇꯕ ꯀꯩꯕꯥ ꯇꯦꯁ ꯄꯣꯁꯇꯔꯒꯨꯝꯕ ꯅꯅꯥꯞꯂꯒ ꯑꯁꯤ ꯁꯨꯝ ꯈꯔ ꯍꯣꯡꯅ ꯐꯤꯐꯇꯤꯟ ꯄꯥꯔꯁꯦꯟꯗ ꯑꯣꯐ ꯐꯪꯉꯅꯤ ꯀꯣ ꯑꯗꯨꯗꯣ ꯍꯥꯏꯌꯦꯒ ꯅꯪ ꯑꯩꯈꯣꯏ ꯁꯇꯔꯗꯦ ꯈꯨꯗꯤꯡ ꯅꯠꯇ꯭ꯔꯗꯤ ꯍꯣꯏ ꯁꯇꯔꯗꯦ ꯁꯇꯔꯗꯦ ꯈꯨꯗꯤꯡꯒꯨꯝꯕ ꯑꯩꯈꯣꯏ ꯍꯣꯁꯇꯦꯜ ꯁꯨꯝ ꯔꯥꯎꯟ ꯇ꯭ꯔꯤꯞ ꯑꯃ ꯆꯠꯄ ꯍꯥꯏꯗꯤ
ꯑꯣ ꯑꯗꯨ ꯅꯞꯅꯤꯉꯥꯏ
ꯃꯌꯥꯝ ꯁꯨꯝ ꯁꯨꯇꯤ ꯂꯩꯔ ꯁꯨꯝ ꯂꯩꯕ ꯌꯥꯝ ꯂꯩꯌꯦꯕ ꯁꯈꯥꯏꯗꯦ ꯁꯦꯇ꯭ꯔꯗꯦꯁꯦ ꯎꯝ ꯆꯠ ꯑꯗꯨꯒꯨꯝꯕꯗ ꯂꯥꯛꯄ ꯌꯥꯏ
ꯑꯗꯨꯝ ꯅꯞ ꯑꯗꯨ ꯑꯗꯨ ꯑꯗꯨ ꯅꯞꯄꯒꯤ ꯁꯔꯨꯛꯄꯨꯗꯤ ꯅꯞ ꯎꯆꯁꯦ ꯈꯪꯗꯦꯅꯦ ꯑꯗꯨꯁꯨ ꯑꯗꯨꯝ ꯑ ꯀꯦꯊꯣꯛꯇꯨ ꯇꯧꯔꯒ ꯀꯥꯞꯄꯒ ꯊꯥꯔꯒ ꯅꯣꯏꯅ ꯃꯅ ꯑꯩꯈꯣꯏꯗ ꯁꯤꯌꯔ ꯇꯧꯔꯒ ꯁꯤꯁꯦ ꯐꯤꯐꯇꯤꯟ ꯄꯔꯦꯟ ꯗꯤꯀꯟ ꯂꯩ ꯍꯥꯏꯕꯗꯤ
ꯑꯥ ꯑꯗꯨꯁꯨ ꯌꯥꯏ
ꯎꯝ
ꯄꯤꯗꯤ ꯅꯈꯣꯏ ꯀꯦꯇꯂꯧꯗ ꯄꯤ ꯗꯤ ꯑꯦꯐ ꯀꯨꯝꯕ ꯂꯩꯕ꯭ꯔꯥ
ꯑꯣ ꯑꯗꯨ ꯑꯗꯨꯗꯣ ꯁꯤꯦꯌꯔ ꯇꯧꯕꯤꯔꯣ ꯍꯣꯔꯦꯟꯀꯣ
ꯍꯣꯏ ꯇꯕꯤꯒꯤꯍꯥ
ꯑ
ꯑꯩꯈꯣꯏ ꯍꯧꯖꯤꯛ ꯗꯥꯝꯒꯤ ꯃꯅꯥꯛꯇꯀꯣ ꯍꯨꯏ ꯂꯣꯏꯕꯤꯕꯒꯤ ꯑꯁ
ꯑꯣ ꯑꯆꯥ ꯑꯠꯆꯥ ꯅ ꯒꯣꯗꯥꯎꯟꯁꯦ ꯂꯝꯐꯦꯜꯗꯔꯣ ꯑꯩꯈꯣꯏ ꯕꯖꯥꯔ ꯑꯦꯔꯤꯌꯥꯗ꯭ꯔꯣ
ꯣꯗꯥꯎ ꯑꯩꯈꯣꯏꯗꯤ ꯀꯩꯅꯣꯗꯅꯦ ꯎꯝ
ꯁꯥ ꯃꯐꯝ ꯍꯥꯏꯔꯅꯨꯗ ꯁꯨꯝ ꯍꯪꯅꯔꯒ ꯂꯩ ꯍꯦꯕꯤꯠꯇꯣ
ꯅꯪ ꯑꯩꯈꯣꯏ ꯃꯅꯤꯄꯨꯔꯗ ꯂꯩꯕ ꯀꯔꯤꯔꯤꯕ ꯃꯟꯇ꯭ꯔꯤ ꯄꯨꯈ꯭ꯔꯤꯗꯨ ꯇꯥꯔꯕ
ꯇꯥꯔꯦ ꯇꯥꯔꯦ
ꯑꯗꯨꯋꯥꯏꯗ
ꯑꯆꯥ ꯑꯆꯥ ꯎꯝ ꯌꯥꯏꯅꯦ ꯑꯗꯨꯁꯨ
ꯍꯣꯏ
ꯃꯥꯏꯗ ꯇꯩꯕ ꯎꯝ ꯌꯥꯠꯂꯦꯒꯤ ꯔꯣꯂꯣ ꯂꯩꯀꯣ
ꯎꯝ ꯎꯝ
ꯇꯁꯂꯥꯏ ꯋꯥꯥꯁꯇꯣꯟ ꯀ ꯁ ꯆꯂꯥꯏꯌꯦ
ꯎꯝ
ꯏ ꯔꯝꯕ ꯌꯥꯗꯦ
ꯅꯍꯥꯟ ꯅꯍꯥꯟ ꯅꯪ ꯕꯤꯖꯤꯅꯦꯁ ꯑꯃ ꯇꯧꯋꯦꯅ ꯏꯁꯤꯡꯒꯤ ꯑꯗꯨꯗꯣ ꯑꯩꯒꯤ ꯃꯥꯅꯅꯕ ꯑꯃꯁ ꯇꯧꯋꯦꯕ ꯑꯩꯈꯣꯏꯒꯤ ꯍꯣꯁꯇꯦꯜꯗ ꯃꯥꯗꯣ ꯃꯥꯗꯤ ꯄꯩꯔꯒ ꯊꯝꯕꯗꯣ ꯑꯍꯣꯏ ꯇꯔꯥ ꯀꯨꯟꯃꯨꯛꯀꯣ ꯑꯗꯨꯨꯝ ꯄꯩꯒ ꯊꯝꯃꯅꯤ ꯑꯗꯨꯒ ꯑꯁꯨꯝ ꯌꯣꯟꯊꯣꯛꯄ ꯍꯥꯏꯕ ꯇꯔꯦ
ꯑꯣ ꯃꯥꯗꯤ ꯑꯗꯨꯝ ꯅꯨꯡꯇꯤꯒꯤ ꯆꯠꯂꯝꯕꯣꯏꯅ
ꯅꯨꯡꯇꯤꯒꯤ ꯆꯠꯇꯦꯗ ꯑꯩꯈꯣꯏ ꯍꯞꯇꯥꯗ ꯁꯨꯝ ꯍꯥꯏꯕ ꯇꯥꯔꯦ ꯍꯞꯇꯥꯗ ꯑꯅꯤꯔꯛꯀꯨꯝꯕ ꯔꯤꯁꯇꯣꯛ ꯇꯧꯋꯦ ꯎꯝ ꯑꯗꯨ ꯃꯥꯥꯏ ꯇꯧꯋꯦ ꯃꯥꯒꯤꯗꯨꯀꯣ ꯑꯗꯣ ꯍꯞꯇꯥꯗ ꯍꯥꯏ ꯁꯨꯝ ꯂꯨꯄꯥ ꯆꯥꯝꯃꯉꯥꯗꯤ ꯁꯨꯝ ꯌꯧꯋꯦꯕ ꯄ꯭ꯔꯣꯐꯤꯠꯁꯦ ꯀꯣ
ꯃꯥꯅꯦ ꯃꯥꯅꯦ ꯍꯣꯏ
ꯇꯔꯥ ꯑꯣꯏꯕꯤꯅ ꯄꯩꯁꯥꯁꯤꯡ ꯂꯨꯄꯥ ꯇꯔꯥ ꯊꯣꯛꯄꯁꯦ ꯌꯥꯝꯅ ꯆꯥꯎꯋꯦꯕ ꯑꯩꯈꯣꯏꯒꯤꯗꯤ ꯁꯥꯇ꯭ꯔꯥꯒꯤꯗꯤꯀꯣ ꯎꯝ ꯑꯗꯨꯃꯥꯏꯅ ꯇꯧꯋꯦꯕ ꯌꯨꯝꯗ ꯑ ꯑꯩꯈꯣꯏ ꯍꯣꯁ ꯇꯦꯜ ꯃꯅꯨꯡꯗ ꯁꯨꯝ ꯇꯔꯥ ꯀꯨꯟꯒꯨꯝꯕ ꯊꯝꯂꯒꯀꯣ ꯏꯁꯇꯣꯛ ꯇꯧꯔꯒ ꯁꯨꯝ ꯌꯣꯜꯂꯦꯕꯀꯣ ꯑꯗꯨꯃꯥꯏꯅ ꯇꯧꯋꯦ ꯅꯪꯒꯤꯗꯤ ꯅꯍꯥꯟ ꯇꯧꯕꯗꯣ ꯀꯝꯄꯅꯤꯒꯤꯔꯣ ꯅꯠꯇ꯭ꯔꯗꯤ ꯅꯁꯥꯒꯤꯔꯣ
ꯏꯁꯥꯒꯤꯅꯦꯗ ꯌꯥꯝ ꯄꯩꯁꯥꯕꯨꯗꯤ ꯌꯥꯝ ꯐꯪꯉꯦ ꯑꯗꯨꯕꯨꯀꯣ ꯊꯥꯔꯣꯝꯗ ꯑꯗꯨꯝ ꯇꯥꯏꯅꯅꯕꯒꯤ ꯑꯗꯨ ꯇꯧꯔꯗꯤ ꯀꯨꯏꯅ ꯄꯨꯟꯁꯤꯔꯔꯣꯏ ꯍꯥꯏꯅ ꯑꯩꯅ ꯇꯣꯛꯊꯣꯛꯄꯅꯤꯅ
ꯑꯣ ꯑꯣ ꯆꯨꯝꯃꯤꯅꯦ ꯑꯣ ꯑꯣ ꯇꯥꯗꯤ ꯅꯨꯡꯉꯥꯏ ꯄꯩꯁꯥ ꯇꯥꯕꯗꯤ ꯅꯨꯡꯉꯥꯏꯌꯦꯕ
ꯈꯤꯇꯪꯁꯨ ꯈꯟꯕ ꯌꯥꯗꯦꯅ ꯄꯩꯁꯥ ꯌꯥꯝ ꯐꯪꯒ ꯍꯛꯆꯥꯡ ꯁꯣꯛꯑꯗꯤ ꯅꯠꯇ꯭ꯔꯥ ꯑꯗꯨꯒꯤꯁꯨ ꯃꯊꯛꯇ ꯅꯠꯇꯦꯅꯦ ꯑꯗꯨꯒꯤꯁꯨ ꯃꯊꯛꯇ ꯇ ꯑꯩꯈꯣꯏ ꯊꯥꯡꯗꯣꯛ ꯊꯥꯡꯖꯤꯟ ꯇꯧꯕꯗꯣ ꯑꯩꯈꯣꯏ ꯕꯤꯛꯕꯣꯟꯒꯨꯝꯕꯗ ꯌꯥꯝ ꯅꯥꯏꯕ
ꯑꯣ ꯑꯠ ꯁꯥ ꯁꯥ ꯍꯣꯏꯅꯦ ꯍꯣꯏꯅꯦ ꯑꯌꯨꯛꯇꯒꯤ ꯍꯧꯔꯒꯀꯣ
ꯃꯥꯅꯦ ꯍꯣꯏ ꯑꯩꯅ ꯑꯃꯨꯛ ꯃꯤ ꯊꯃꯒ ꯆꯠꯄꯁꯦ ꯑꯩꯅ ꯃꯤ ꯊꯝꯕ ꯃꯤ ꯁꯤꯡꯁꯤꯁꯨ ꯖꯨꯒꯣꯠ ꯆꯥꯗꯕ ꯊꯥ ꯑꯃꯐꯥꯎ ꯐꯥꯗ꯭ꯔꯤꯉꯩꯗ ꯑꯗꯨꯝ ꯇꯣꯛꯈꯤꯕ ꯍꯪꯕ꯭ꯔꯥ
ꯑꯣ ꯑꯣ ꯍꯥꯏ ꯋꯥ ꯋꯥꯕꯒꯤꯔꯣ ꯅꯠꯇ ꯅꯠꯇꯗꯤ ꯃꯈꯣꯏ ꯖꯨꯒꯣꯠ ꯆꯥꯗꯕ ꯒꯤꯔꯣ
ꯋꯥꯕꯁꯨ ꯌꯥꯎꯋꯦ ꯋꯥꯏ ꯋꯥꯕꯨꯗꯤ ꯋꯥꯏ ꯋꯥꯏ ꯍꯥꯏꯔꯁ ꯨ ꯁꯨ ꯑꯋꯥꯕꯒꯤ ꯃꯇꯤꯛ ꯆꯥꯅ ꯑꯩꯅꯁꯨ ꯑꯗꯨꯝ ꯇꯧꯋꯤꯗ ꯅꯨꯡꯊꯤꯜꯋꯥꯏꯔꯝꯗ ꯑꯗꯨꯝ ꯆꯥꯅꯕ ꯚꯥꯏꯔꯣꯟ ꯅꯤꯄꯥꯥꯟ ꯆꯅꯤꯒꯤ ꯑꯗꯨꯝ ꯆꯤꯛꯀꯟ ꯆꯧꯒꯨꯝꯕ ꯆꯥꯔꯅꯤ ꯃꯥ ꯃꯣꯃꯣ ꯆꯅꯤꯉꯗꯤ ꯃꯣꯃꯣ ꯆꯥꯔꯅꯤ ꯆꯥꯛ ꯆꯥꯅꯤꯡꯉꯦ ꯍꯥꯏꯔꯗꯤ ꯆꯥꯛꯁꯤꯡꯁꯨ ꯑꯗꯨꯝ ꯆꯥꯔꯅꯤ ꯑꯗꯨꯒ ꯅꯨꯃꯤꯗꯥꯡꯒꯤ ꯈꯣꯔꯁꯥ ꯄꯥ ꯆꯥꯝꯃ ꯄꯤꯅꯤ ꯊꯥꯒꯤ ꯂꯨꯄꯥ ꯂꯤꯁꯤꯡ ꯇꯔꯦꯠ ꯄꯤꯔꯅꯤ ꯑꯗꯨꯗꯤ ꯀꯥꯏꯗꯦꯅ ꯅꯠꯇ꯭ꯔꯥ
ꯑꯁ ꯌꯥꯏ ꯊꯤꯅ ꯌꯥꯏꯗ ꯀ ꯍꯧꯖꯤꯛꯀꯥꯟꯁꯦ ꯂꯤꯁꯤꯡ ꯂꯤꯁꯤꯡ ꯃꯉꯥ ꯍꯦꯜꯂꯗꯤ ꯌꯥꯔꯦ ꯀꯅꯣ
ꯃꯥꯅꯦ ꯑꯗꯨꯒ ꯑꯩꯁꯨ ꯃꯤ ꯑꯃꯨꯛ ꯍꯥꯞꯄꯤꯔꯝꯃꯒ ꯃꯣꯏꯅ ꯑꯃꯨꯛ ꯇꯣꯛꯈꯤꯕ ꯀꯥꯟꯗ ꯑꯩꯁꯨ ꯑꯃꯨꯛ ꯇꯟꯕꯒꯤ ꯋꯥꯈꯜꯗ ꯂꯥꯛꯄꯀꯣ ꯈꯔ ꯇꯟꯕ ꯍꯥꯏꯕꯗꯤ ꯑꯩꯒꯤ ꯁꯞꯄꯣꯔꯠ ꯑꯃ ꯂꯩꯔꯝꯃꯒ ꯃꯥꯅ ꯑꯃꯨꯛ ꯇꯣꯛꯈꯤꯕ ꯀꯥꯟꯗ ꯏꯊꯟꯇ ꯑꯃꯨꯛ ꯇꯧꯕꯗꯣ
ꯎꯝ ꯎꯝ ꯎꯝ
ꯑꯗꯒꯤ ꯑꯁ ꯑꯗꯨꯁꯨ ꯃꯊꯛꯇ ꯃꯍꯤ ꯃꯍꯥꯡ ꯄꯥꯏꯕꯗꯨꯁꯨ ꯈꯔ ꯇꯣꯏꯔꯛꯑꯦ
ꯎꯝ ꯋꯥꯕꯒꯤ ꯑꯁ
ꯑꯗꯨꯒꯤ ꯁꯤꯗꯤ ꯌꯥꯔꯔꯣꯏ ꯍꯥꯏꯅ ꯍꯠ ꯂꯥꯎꯅ ꯑꯩꯅ
ꯑꯣ ꯍꯧꯖꯤꯛꯇꯤ ꯀꯅꯥꯅ ꯄꯥꯏꯔꯕꯣ ꯑꯗꯣ ꯕꯤꯖꯤꯅꯦꯁꯇꯣ